ꯍꯜꯂꯣ
ꯍꯂꯣ ꯍꯂꯣ ꯆꯠ ꯑꯩꯈꯣꯏꯒꯤꯅꯦ
ꯀꯅꯥꯅꯣ ꯐꯣꯟ ꯄ ꯍꯥꯏꯕꯤꯔꯛꯏꯁꯤꯕꯣ
ꯈꯣꯏꯒꯤ
ꯑꯥ ꯑꯥ ꯀꯦꯛ ꯂꯩꯦ ꯀꯥꯏꯗꯒꯤ ꯀꯦꯛ
ꯗꯣꯅꯔꯒ ꯊꯥꯡꯀꯠ꯭ꯔꯦꯗ ꯗꯣꯅꯔꯁꯦ
ꯑꯣ ꯀꯔꯤ ꯌꯦꯟꯁꯥꯡ ꯊꯣꯡꯉꯒꯦ
ꯆꯉꯒꯦ ꯍꯗꯦꯅꯤ ꯑ ꯌꯦꯟ ꯌꯥ ꯁꯣꯟꯅ ꯊꯣꯡꯉꯦ
ꯑꯌꯥ ꯑ ꯌꯥꯥꯟ ꯑ ꯂ ꯀꯦ
ꯃꯕꯣꯛ ꯆꯥꯎ ꯂꯥꯛꯀꯦ ꯆꯥꯕ ꯒꯥꯔꯤ ꯊꯧꯔꯒ ꯅꯠꯇꯦꯍꯦ ꯌꯦꯦꯟ ꯊꯣꯡ ꯆꯥꯕ ꯂꯥꯛꯇ꯭ꯦ
ꯑꯩ ꯂꯥꯛ ꯀꯦ ꯑꯩꯗꯀꯦ
ꯁꯔ
ꯊꯒꯦ
ꯁꯤꯃꯣꯠꯇꯦ
ꯑꯩ ꯌꯦꯟ ꯊꯣꯡꯕꯖꯥ ꯅꯤꯡꯉꯦ
ꯀ
ꯃꯊꯌꯥ ꯅꯃꯥ ꯄꯥ ꯍꯦ ꯂ ꯑꯩꯒ ꯅꯃꯥꯏꯒꯦ ꯄꯤꯅꯦ ꯑ ꯑꯥ ꯁꯤꯒꯤ ꯑꯩꯅ ꯑꯃ ꯍꯟꯗꯛꯀꯤ ꯔꯥꯅꯤ ꯀꯂꯔ ꯑꯃ ꯍꯧꯔꯤꯁꯦ
ꯑꯥ
ꯐꯅꯦꯛ ꯑꯃ
ꯑꯥ
ꯀꯩꯗꯧꯁꯤꯔꯣ ꯐꯤꯤꯁꯖꯤꯔꯣ ꯎꯝ ꯐꯤꯁꯨ ꯁꯥꯔꯒꯅꯦ ꯅꯪꯅ ꯂꯧ ꯂꯧꯔꯣ ꯇꯦꯟ ꯂꯧꯔꯣ ꯇꯔꯥ ꯂꯧꯔꯣ ꯇꯥꯕ꯭ꯔꯥ
ꯑ ꯇꯥꯏꯌꯦ ꯇꯩꯌꯦ
ꯅꯪꯅ ꯂꯧꯔꯣ ꯑꯗꯨꯒ ꯌꯣꯟꯖꯔꯣ
ꯑꯥ
ꯌꯥꯗ ꯍꯧꯒꯗꯕꯤꯗ ꯑꯗꯨꯩ ꯅꯪꯗꯤ ꯐꯤ ꯁꯥꯔꯛꯀꯅꯣ ꯍꯥꯏꯕꯀꯣ ꯃꯥꯗꯤ ꯑꯩꯉꯣꯟꯗ ꯁꯨꯠꯄꯤꯕ ꯌꯥꯗꯦꯕ
ꯑ
ꯑꯗꯨꯒꯅ ꯑꯩꯅ ꯍꯥꯏꯔꯤꯕ ꯇꯔꯥꯗ ꯑꯗꯨꯒ ꯌꯣꯒ
ꯍꯣ ꯍꯣꯏ
ꯂꯥꯡꯍꯜꯂꯛꯀꯦ ꯇꯧꯕ ꯑꯃ ꯃꯌꯨꯡꯗ ꯂꯥꯡꯕꯤꯗꯣ
ꯍꯣꯏ ꯍꯣ ꯂꯥꯡꯉꯣ ꯄꯨꯔꯥ ꯍꯗꯥꯗꯨꯁꯨ
ꯑꯗꯨꯒ ꯃꯐꯦꯟꯗꯣ ꯃꯐꯦꯟꯗ ꯂꯥꯡꯑꯣꯏꯗꯣꯏꯅꯦ
ꯐꯖꯗꯦꯕ ꯑꯃ ꯀꯩꯅꯣ ꯇꯧꯕꯥꯅꯥ ꯍꯥꯥ
ꯃꯌꯨꯡꯗ ꯈꯛꯇ ꯂꯥꯡꯗꯣꯏꯕ ꯑꯗꯨꯒ ꯃꯐꯦꯟꯗ ꯂꯥꯡꯉꯣꯏꯗꯣꯏꯕ ꯒ꯭ꯌꯥꯟꯇꯥ ꯑꯩꯅ ꯍꯥꯏꯕꯥ ꯑꯗ‌ꯣ ꯃꯄꯥꯟꯗꯅꯅꯦ ꯑꯃ ꯑꯩꯈꯣꯏ ꯇꯧꯕꯤ ꯑꯗꯨ ꯑꯗꯨꯃꯥꯏ ꯇꯧꯗ‌ꯣꯏꯔꯣ ꯍꯜꯂꯣ ꯇꯥꯕꯔꯥ ꯄꯤꯅꯥꯎ ꯍꯜꯂꯣ ꯏꯇꯥꯎꯕꯤ ꯏꯇꯥꯎ
ꯇꯥꯔꯥꯕ꯭ꯔꯣ
ꯇꯥꯏꯌꯦ ꯆꯥꯛ ꯆꯥꯗꯦꯅ ꯀꯧꯔꯛꯏꯅꯦ ꯑꯩꯅ ꯃꯅꯤ ꯇꯔꯥ ꯐꯥꯗꯔꯤ ꯍꯥꯏꯕ
ꯑꯃꯨꯛ ꯁꯨꯡ ꯇꯥ ꯍꯦꯛ ꯇꯥꯗꯦ
ꯑꯁ ꯅꯦꯋꯥꯛ ꯅꯨꯡꯉꯥꯏꯇꯕꯩꯅꯦ ꯁꯤꯗꯅꯦ ꯂꯥꯡꯉꯤꯗꯅꯀꯣ ꯑꯗꯨꯗꯨꯒꯅꯦ ꯃꯐꯦꯟꯁꯤꯅꯅꯦ ꯍꯣꯏꯃꯤ ꯑꯗꯨꯗꯨꯒ ꯃꯐꯦꯟꯗꯅꯅꯦ ꯀꯩꯝꯇ ꯂꯥꯡꯗꯕꯤ ꯑꯃ ꯀꯩꯅꯣꯗꯣꯏ ꯑꯃꯈꯛꯇ ꯆꯠꯄꯤꯗ ꯆꯤꯛꯂꯤ ꯆꯠꯄꯤ ꯍꯥꯏꯕ꯭ꯔꯣ ꯑꯃꯥ ꯑꯩꯈꯣꯏ ꯐꯤꯁꯥꯐꯝꯗꯅꯦ ꯑꯗꯨꯃꯥꯏꯅ ꯂꯣꯏ ꯁꯥꯎꯋꯦꯕ ꯋꯥꯟ ꯄ꯭ꯂꯥꯏ ꯈꯩꯗꯣ ꯃꯌꯨꯡꯗꯅ ꯂꯥꯡꯗꯣꯏꯕ ꯑꯗꯨꯒ ꯃꯐꯦꯟꯗ ꯂꯥꯡꯉꯣꯏꯗꯣꯏꯕ ꯑꯗꯨꯃꯥꯏ ꯂꯩ ꯍꯥꯥꯎ ꯂꯥꯛꯒꯦ ꯆꯥꯔꯝꯃ‌ꯣ ꯀꯔꯤ ꯍꯥꯏꯕ ꯃꯤꯅꯤꯠ ꯇꯔꯥ ꯐꯥꯗ꯭ꯔꯦ ꯍꯥꯏꯕ ꯑꯗꯨꯃꯥꯏꯅ ꯇꯧꯁꯤꯔ ꯇꯧꯅꯤ ꯑꯩꯅ ꯌꯥꯝ ꯍꯧꯔꯣꯏꯒꯦ ꯇꯧꯕ ꯊꯥꯔꯇꯤꯃꯨꯛ ꯍꯧꯒꯦ ꯇꯧꯕ
ꯍꯣꯏ ꯅꯥꯇꯣꯟꯗ‌ꯣ
ꯏꯗꯣꯝꯆꯥ ꯅꯥꯎꯕꯤꯁꯨꯅꯦ ꯁꯨꯠ ꯅꯠꯇꯗꯤ ꯍꯧꯖꯤꯛꯀꯥꯟꯗꯤ ꯂꯩ ꯄꯥꯝꯗ꯭ꯔꯦ ꯗꯨꯒꯤ ꯁꯛꯀꯤ ꯖꯨꯛ ꯑꯣꯏꯔꯦ ꯍꯧꯖꯤꯛꯁꯦ ꯁꯨꯠ ꯅꯠꯇꯗꯤ ꯀꯅꯥꯁꯨ ꯐꯥꯅꯗ꯭ꯔꯦ ꯅꯪ ꯁꯥꯒꯟ ꯄꯨꯔꯛꯑꯕꯣ ꯑꯁ ꯎꯕꯧꯗꯦ ꯉꯁꯥꯏ ꯄꯨꯁꯟ ꯂꯝꯕꯔꯣ ꯌꯨꯝꯗ ꯁꯤ ꯁꯤ ꯂꯩꯏ ꯆꯥꯛꯆꯥꯎꯖꯤ ꯂꯥꯎ ꯆꯥꯛꯆꯥꯎꯖꯤ ꯂꯥꯎ ꯅꯨꯡꯁꯤ
ꯃꯥ ꯃꯉꯥ ꯈꯛ ꯌꯧꯗ ꯉꯥꯢꯔꯤ
ꯊꯝꯃꯁꯤꯗꯣ ꯇꯔꯨꯛ ꯌꯧꯔꯦ ꯆꯨꯝꯃꯤꯖꯅꯤꯡꯉ ꯃ ꯊ ꯀꯩ ꯀꯞꯄꯤꯅ‌ꯣ ꯈꯣꯏꯗꯤ ꯀꯥꯡꯥꯎꯁꯣꯏꯅꯦ ꯃꯨꯇꯤ ꯑꯣꯏꯗꯤ ꯌꯦꯟ ꯊꯣꯡꯉꯤꯌꯦ ꯏꯟꯖꯥꯡꯒꯤꯗꯗꯤ ꯂꯥꯛꯑꯣ ꯏꯟꯖꯥꯡ ꯂꯥꯟꯅꯁꯦ ꯏꯥꯡ ꯂꯥꯟꯅꯁꯦ
ꯀꯦ ꯋꯥ ꯋꯥꯆꯥꯞꯇ
ꯑꯧ ꯇꯔꯦꯠ ꯁꯨꯖꯟꯒꯔꯦ ꯍꯧꯖꯤꯛ ꯌꯧꯗꯣꯔꯦ ꯌꯧꯗꯣꯔꯦ
ꯁꯨꯝ ꯃꯄꯥꯟꯗꯅꯦ ꯏꯕꯣꯛꯇꯣꯝꯕꯤ ꯍꯣꯏꯅꯦ ꯋꯥꯔꯤ ꯁꯥꯟꯅꯩꯁꯦ ꯌꯥꯎꯔꯨꯁꯨ ꯆꯠꯂꯣ ꯀꯔꯤ ꯋꯥꯔꯤꯅꯣ ꯌꯦꯡꯉꯨꯆꯣ ꯉꯥꯛꯇ ꯇꯥꯔꯨꯆꯣ ꯆꯠꯂꯣ ꯊꯣꯡ ꯍꯥꯡꯗꯣꯛꯑ ꯊꯣꯛꯎꯆꯣ
ꯍꯌꯦꯡꯗꯤ ꯌꯦꯟ ꯂꯩꯕ ꯂꯥꯛꯀꯗꯕꯅꯤ ꯍꯌꯦꯡ ꯍꯌꯦꯡꯗꯤ ꯒꯨꯂꯨ ꯍꯣꯏ ꯂꯥꯛꯀꯅꯤ ꯑꯗꯨꯅ ꯄꯨꯡ ꯇꯔꯥꯃꯊꯣꯏ ꯑꯗꯥꯏ ꯌꯧꯔꯛ ꯇꯔꯥ ꯇꯔꯥ ꯑꯗꯥꯏꯗꯥ ꯌꯧꯔꯛꯇꯣꯏ ꯑꯣꯏꯔꯝꯒꯅꯤ
ꯂꯛꯑꯣ
ꯄꯨꯡ ꯇꯔꯥ ꯅꯣꯏ ꯅꯃꯥ ꯆꯥ ꯄꯨꯡ ꯀꯌꯥꯗ ꯂꯥꯛꯇꯣꯏꯅꯣ
ꯍꯌꯦꯡ ꯍꯣꯅꯤꯗ ꯑꯌꯦꯒꯤ ꯅꯤꯂꯨ ꯍꯣꯏ ꯂꯛꯑꯥꯗꯕꯅꯦ ꯑꯕꯨꯡꯉꫭ ꯆꯥꯔꯣꯏꯗ꯭ꯔꯣ
ꯎꯝ ꯑꯗꯨꯅꯤ ꯋꯥꯔꯤ ꯁꯥꯟꯅꯩꯕ ꯉꯥꯛꯇ ꯌꯥꯎꯆꯣ ꯐꯣꯇꯣ
ꯀꯥꯥꯁꯦ ꯉꯥꯅꯣꯃꯨꯛ
ꯂꯨꯄꯥ ꯀꯌꯥꯒꯤ
ꯑꯩꯈꯣꯏ ꯁꯥꯏꯖꯦ ꯑꯃꯇ ꯊꯜꯂꯝꯃꯣ
ꯀꯅꯥꯗꯅꯣ ꯉ ꯀꯔꯤ ꯁꯤ ꯂꯨꯄꯥ ꯆꯥꯝ ꯌꯥꯡꯈꯩ ꯑꯗꯨ ꯈꯪꯗꯦ ꯊꯣꯡ ꯊꯣꯡꯗꯣꯏ ꯅꯠꯇꯔꯣ ꯍꯥ ꯀꯗꯧꯔꯕ ꯑꯩꯈꯣꯏ ꯉꯥ ꯉꯥꯁꯤꯅꯦ ꯍꯥ ꯇꯥꯎꯔꯣ ꯏꯕꯦꯝꯃꯥ ꯇꯥꯎꯖꯥꯔꯣ ꯍꯣ ꯍꯣ ꯍꯣꯏ ꯍꯣꯏ꯫ ꯄꯤ ꯇꯥꯅꯔꯦ ꯏꯟꯖꯡ ꯀꯪꯁꯣꯏꯅꯤꯗ ꯍꯣꯏ ꯑꯣꯀꯦ ꯊꯝꯃꯦ ꯊꯝ
ꯄꯥꯝꯃꯤꯁꯦ ꯇꯣꯡꯉ ꯊꯣꯛ꯭ꯔꯑꯣ ꯀ꯭ꯔꯛꯑꯣ ꯍꯥꯏꯕ꯭ꯔꯣ